ꯍꯣꯏ ꯇꯥꯏ ꯅꯪ ꯅꯄ꯭ꯔꯣꯒ ꯂꯩ ꯏꯕ ꯃꯂꯦ ꯇꯪꯉꯁꯂꯤ ꯁꯤꯗ ꯅꯪ ꯅꯖꯒ ꯃꯥꯅꯦ
ꯑꯁ ꯅꯞꯂꯁꯨ ꯅꯞꯊꯣꯛꯇꯦꯅꯦ
ꯑꯒ ꯍ ꯃꯤ ꯀꯂꯥ ꯍꯦꯃꯨꯀꯥ
ꯑꯁ
ꯑꯗꯨ ꯑꯗꯨ ꯁꯣ ꯑꯗꯨꯝ ꯄꯌꯥ ꯍ ꯑꯩꯈꯣꯏꯒꯤ ꯍꯦꯔꯣꯒꯤ ꯃꯄꯥ
ꯑꯣ ꯑ ꯑꯗꯨ ꯃꯥꯕꯨ ꯀꯣꯜ ꯇꯧ ꯍꯥꯏꯈ꯭ꯔꯣꯅ ꯅꯪꯒꯤ ꯍꯦꯔꯣ ꯂꯩꯇ꯭ꯔꯣ
ꯎꯝ ꯃꯥ ꯊꯕꯜ ꯂꯩꯔꯤꯌꯦ ꯍꯧꯖꯤꯛꯇꯤ ꯑꯩ ꯇꯧꯁꯤꯔꯣ ꯑꯩꯒꯤ ꯁꯤ ꯍꯦꯟꯅ ꯅꯪꯅꯣ ꯆꯞꯠꯇꯕ
ꯍꯣꯏ ꯌꯥꯏꯗ
ꯎꯝ ꯌꯥꯝ ꯏꯃꯥꯔꯖꯦꯟꯁꯤ ꯑꯣꯏꯕꯁꯨ ꯅꯠꯇ꯭ꯔꯣ ꯑꯣꯏꯗꯧ ꯃꯥꯥꯟꯜꯂꯤꯦ
ꯑꯗꯨꯝ ꯀꯣ ꯇꯧꯔꯛꯄ ꯃꯥꯜꯂꯦ
ꯎꯝ ꯑꯦꯕ꯭ꯔꯤꯗꯦ ꯑꯦꯕꯔꯤꯦ ꯑꯗꯨꯝ ꯄꯥꯎꯅꯤ
ꯎꯝ ꯐꯩ ꯃꯥꯗꯤ ꯑꯥꯔ ꯑꯩꯈꯣꯏ ꯔꯣꯝꯗ ꯂꯩꯕ꯭ꯔꯥ ꯃꯥꯗꯤ
ꯎꯝ
ꯑꯥ ꯌꯨꯝꯗ ꯂꯩꯕ
ꯍꯣꯏ ꯑꯗꯔ ꯂꯩꯦ ꯃꯣꯏ ꯂꯧ ꯂꯧ ꯁꯦꯝꯅ ꯍꯧꯈ꯭ꯔꯕ ꯀꯩꯅꯣꯗꯣ ꯎꯝ ꯍꯤꯜꯒꯤ ꯅꯠꯇꯕ ꯂꯦꯟꯕꯤꯗ ꯃꯁꯝꯕ ꯑꯣꯄꯦ ꯑꯗꯨꯒ ꯑꯃ ꯃꯣꯏꯒꯤ ꯎꯝ ꯃꯃꯥꯗꯤ ꯆꯠꯈ꯭ꯔꯕ ꯃꯥꯅ ꯌꯨꯝ ꯁꯪꯔꯒ ꯂꯩꯕ ꯑ
ꯃꯥꯒꯤ ꯏꯃꯥꯗꯤ ꯑꯣ ꯃꯥꯒꯤ ꯏꯃꯥꯗꯤ ꯑꯥꯗ ꯂꯥꯎꯗ ꯇꯨꯝꯈ꯭ꯔꯕ
ꯍꯣꯏ
ꯑꯣ ꯑꯣ
ꯍꯧꯖꯤꯛꯀꯥꯟ ꯂꯅꯥꯎ ꯁꯦꯝꯕ ꯃꯇꯝ ꯑꯣꯏꯈ꯭ꯔ ꯑꯣꯏꯒꯔꯥ ꯑꯩ ꯊꯕꯛ ꯌꯥꯝ ꯆꯦꯟꯕꯅꯦ ꯃꯣꯏꯁꯨ
ꯎꯝ ꯁꯤꯟꯔꯝꯒꯅꯤ
ꯃꯣꯏꯒꯤ ꯐꯥꯔꯝꯁꯨ ꯂꯩꯕꯀꯣ ꯑꯗꯨꯗꯤ ꯐꯥꯔꯝ ꯑꯃ ꯑꯅꯤ ꯑꯍꯨꯝ ꯂꯩꯕꯗꯣ ꯑꯗꯨꯝ ꯑꯃ ꯂꯣꯏꯔꯦ ꯁꯤ ꯑꯃ ꯑꯃ ꯂꯣꯏꯔꯗꯤ ꯑꯃꯣ ꯑꯗꯨꯝ ꯇꯧꯕꯅꯦ ꯑꯩꯈꯣꯏꯅ ꯁꯤꯗ ꯄꯣꯊꯔꯒ ꯂꯩꯕ
ꯑ
ꯐꯔꯤ ꯇꯕ꯭ꯔꯥ
ꯑꯁ ꯑꯩꯁꯨ ꯁꯤꯗ ꯌꯨꯝꯗꯣ ꯁꯦꯡꯗꯣꯛꯇꯕ ꯀꯨꯏꯈ꯭ꯔꯕꯅꯤꯅ ꯌꯨꯝꯗꯣ ꯁꯦꯡꯒꯦ ꯇꯧꯕ ꯑꯁꯋꯥꯏ ꯆꯥꯟꯗ
ꯑꯦꯛꯁꯔꯁꯥꯏꯁꯅꯦ ꯑꯗꯨ
ꯎꯝ ꯄꯝꯗꯕ ꯑꯦꯛꯁꯔꯁꯥꯏꯁꯅꯦ ꯑꯁꯤ
ꯎꯝ ꯇ ꯇꯗꯅꯦ ꯁꯤꯗ ꯄꯪ
ꯑꯗꯨ ꯕꯦꯟ ꯗꯥꯎꯟ ꯇꯧꯕꯁꯨ ꯋꯥꯕꯅꯤꯀꯣ
ꯎꯝꯝ
ꯃꯦꯟꯗꯥ ꯍꯨ ꯇꯧꯕꯖꯤ ꯌꯥꯌꯦ ꯑꯃꯃꯨꯛ ꯍꯧꯒꯠꯅꯤꯡꯉꯥꯏ ꯀꯣ ꯍꯧꯒꯠꯅꯤꯡꯉꯥꯏ ꯋꯥꯏꯦ
ꯍꯣꯏ ꯃꯇꯝꯅ ꯄꯨꯈ꯭ꯔꯕꯅꯤꯅ ꯀꯔꯤ ꯇꯧꯕꯅꯤ
ꯎꯝ
ꯁꯤꯝꯐꯜ ꯑꯩ ꯒ꯭ꯌꯥꯁ ꯂꯣꯏꯈ꯭ꯔꯕ ꯑꯗꯨꯒꯤ ꯃꯩꯗ ꯁꯦꯝꯕ ꯍꯔꯦ ꯑꯩꯒꯤ ꯕꯦꯇ꯭ꯔꯤ ꯑꯥ ꯑꯩꯒꯤ ꯏꯂꯦꯛꯇ꯭ꯔꯤꯛ ꯕꯤꯜꯁꯨ ꯂꯣꯏꯔꯦ ꯑꯩ ꯂꯣꯏꯕꯥꯎ ꯉꯄꯥꯎ ꯑꯣꯖꯤꯛꯀꯥꯟꯁ ꯁꯤꯒꯗꯔ
ꯉꯥꯏꯌꯣ ꯍꯌꯦꯡ ꯅꯨꯡꯉꯥꯏꯕ ꯄꯥꯎ ꯂꯥꯛꯀꯦꯔꯥ
ꯇ ꯇ ꯇ ꯇ ꯇꯤ ꯇꯤ ꯐꯔꯒꯜ ꯑꯩ ꯄꯨꯅ ꯑꯩ ꯍꯟꯗꯎꯁꯟ ꯊꯣꯡꯕꯒꯤ ꯁꯥꯎꯅꯕꯅꯦ
ꯍꯌꯦꯡ ꯑꯃ ꯅꯨꯡꯉꯥꯏꯕ ꯂꯥꯛꯀꯅꯤꯗ ꯌꯦꯡꯉꯨꯗ
ꯍꯌꯦꯡ ꯍꯌꯦꯡ ꯑꯣꯏꯔꯣꯏꯗ ꯑꯩꯒꯤꯗꯤ
ꯍꯌꯦꯡ ꯑꯣꯏꯔꯝꯒꯅꯤꯗ ꯍꯌꯦꯡ ꯐ꯭ꯔꯥꯏꯗꯦ ꯅꯠꯇ꯭ꯔꯣꯅꯦ
ꯃꯀꯣꯂ ꯏꯅꯦꯔ
ꯀꯔꯤꯁꯨꯨ ꯇꯧꯔꯣ ꯇꯩ ꯊꯕꯤꯌꯑꯣ
ꯑꯦ ꯇꯣ ꯄ ꯄꯥꯕꯃꯤ ꯂꯩ
ꯇꯔꯥ ꯃꯤꯅꯤꯠ ꯇꯔꯥꯒꯨꯝꯕꯗꯗꯤ ꯀꯔꯤꯁꯨ ꯑꯣꯏꯔꯣꯏꯗ ꯑꯩꯈꯣꯏ ꯍꯦꯛ ꯇꯧꯔ ꯂꯣꯏꯔꯤꯅ ꯏꯁꯤꯡꯅ ꯐꯤ ꯐꯠꯇ ꯑ ꯑꯩ ꯄꯤꯁꯥ ꯑꯣ ꯑꯃꯨꯛꯀ ꯀꯧꯈ꯭ꯔꯦ
ꯄꯩꯁꯥ ꯊꯕꯅꯦ ꯍꯥꯏꯔꯒ ꯀ
ꯑ ꯄꯤꯁꯥ ꯂꯩꯇ ꯍꯥꯏꯣ ꯍꯦꯛ ꯀ ꯇꯕ ꯀꯣ ꯍꯦꯛ ꯀꯣꯠꯇꯧ ꯃꯤꯅ ꯀꯣꯠꯇꯧꯔꯔꯒ ꯑꯩ ꯄꯩꯁꯥ ꯂꯩꯇꯦ ꯍꯥꯏꯈ꯭ꯔꯣ ꯑꯁ ꯑꯩꯕꯨ ꯎꯁꯤꯍꯤꯗꯦꯅꯦ ꯍꯥꯏ
ꯄꯩꯁꯥꯕꯨꯗꯤ ꯃꯣꯏꯒꯤ ꯆꯥꯔꯒ ꯂꯩꯔꯤꯕꯅꯦ ꯑꯩꯈꯣꯏꯗꯤ
ꯑꯥ ꯍꯣꯏ ꯀꯩꯁꯨ ꯀꯩꯗ ꯃꯇꯝ ꯂꯥꯛꯀꯅꯤ ꯃꯣꯏ ꯊꯕꯛ ꯇꯧꯕ ꯌꯥꯗꯕ ꯃꯇꯝꯗ ꯑꯩꯈꯣꯏꯅ ꯐꯖꯅ ꯌꯦꯡꯕꯤꯔ ꯒ ꯂꯣꯏꯔꯦ ꯀꯩꯅꯣ
ꯎꯝ ꯑꯗꯨ ꯃꯇꯝꯁꯨ ꯀꯅꯥꯅ ꯈꯪꯒꯅꯤ ꯍꯣꯏ ꯍꯦꯟꯅ ꯑꯩ ꯑꯃꯨꯛꯀ ꯁꯤꯗꯔꯗꯤ ꯂꯣꯏ
ꯌꯥꯔꯦ ꯅꯪꯁꯨ
ꯑꯁ ꯏꯗꯤ ꯁꯤꯦ ꯁꯤꯦ ꯇꯣꯅ ꯍꯧꯖꯤꯦ ꯀꯥꯟꯁꯦ
ꯆꯉꯝꯗꯕ꯭ꯔꯣ
ꯉꯝꯗꯕ ꯅꯠꯇꯕ ꯃꯔꯥꯛ ꯃꯔꯥꯛꯛꯇ ꯊꯣꯛꯄ ꯑꯁ ꯐꯁ ꯇꯥꯏꯝ ꯑꯩꯅ ꯍꯤꯗꯥꯛ ꯑꯃ ꯆꯔꯍꯜꯂꯔ ꯉꯖꯤꯛ ꯇꯧꯕꯔꯀꯣ ꯉꯖꯤꯛ ꯇꯧꯔꯣ ꯁꯤꯒꯦ ꯇꯧꯕꯅꯦ ꯑꯩꯗꯤ ꯎꯝ ꯎꯝ ꯔꯦ ꯎꯝ ꯑꯣꯅꯃ ꯑꯗꯨꯒ ꯁꯣꯔ ꯍꯣꯟꯕꯁꯨ ꯃꯨꯀꯥ ꯊꯤꯡꯕ ꯑꯗꯨꯒꯤ ꯑꯗꯨꯒ ꯑꯩꯒꯤ ꯃꯤꯠꯁꯦ ꯎꯗ꯭ꯔꯦ ꯑꯩꯁꯦ ꯎꯗ꯭ꯔꯦ ꯑꯩꯒꯤ ꯅꯥꯁꯦ ꯂ ꯇꯧꯔꯦ ꯀꯔꯤꯁꯨ ꯇꯥꯗꯔꯦ ꯑꯩ ꯑꯗꯨꯒꯤ ꯑꯥ ꯑꯩ ꯉꯁꯤ ꯁꯤꯗ꯭ꯔꯗꯤ ꯀꯔꯤ ꯅꯨꯃꯤꯠꯇ
ꯁꯤꯕ ꯃꯔꯗ ꯍꯥꯏ ꯍꯥꯏꯕ ꯌꯥꯗꯕꯅꯦ ꯅꯪꯒꯤ ꯃꯆꯥ ꯂꯩꯔꯒꯈꯣꯏ ꯑꯩꯈꯣꯏꯒꯤ ꯆꯥ ꯂꯩꯔꯗꯤ ꯑꯁ ꯑꯩ ꯁꯤꯔꯣꯏ ꯍꯥꯏꯒꯗꯕꯅꯤꯅꯦ
ꯁꯤꯔꯣꯏ ꯍꯥꯏꯔꯒ ꯑ ꯁꯤꯅꯤꯡꯗꯦ ꯑꯩꯕꯨ ꯍꯣꯁꯄꯤꯇꯥꯜ ꯄꯜ ꯍꯣꯁꯄꯤꯇꯥꯜ ꯄꯨꯒꯦ ꯇꯧꯕ ꯀꯥꯟꯗ ꯑꯃꯨꯛꯀ ꯑꯩꯅ ꯏꯁꯥ ꯋꯥꯔꯝ ꯑꯞ ꯇꯧꯔꯒꯀꯣ ꯑꯃꯨꯛꯀ ꯈꯔꯞ ꯍꯥꯏꯌꯦ
ꯑꯣ
ꯑꯗ ꯋꯥꯔꯁꯨ ꯃꯣꯔꯅꯤꯡꯡꯗ ꯍꯧꯒꯠꯂꯒ ꯂꯣꯏ ꯄꯣꯝꯕ
ꯑꯣ
ꯑꯗ ꯑꯦ ꯍꯧꯖꯤꯛꯀꯥꯟ ꯍꯥꯏꯗꯤ ꯇꯧꯗꯔꯦ
ꯎꯝ ꯅꯪ ꯍꯩꯇ꯭ꯔꯗꯤ ꯐꯖꯅ ꯇꯧꯕ꯭ꯔꯣ
ꯑꯗꯨꯁꯨ ꯑꯁ ꯀꯔꯤꯔ ꯆꯥꯛ ꯆꯥꯕ ꯀꯥꯟꯗ ꯊꯛꯄ ꯈꯛꯇ ꯑꯣꯏꯔꯛꯑꯝꯅꯤ ꯃꯥ ꯃꯥ ꯈꯔ ꯑꯗꯨꯃꯥꯏꯅ ꯇꯧꯅꯦ ꯑꯩ ꯌꯥꯝ ꯆꯦꯛꯁꯤꯟꯖꯔꯦ ꯍꯧꯖꯤꯛꯀ
ꯇꯧꯅꯨ ꯐꯖꯅ ꯇꯧꯒꯗꯕꯅꯤ
ꯎꯝ ꯃꯤꯉꯣꯟꯗ ꯑꯗꯨꯝꯃꯥꯏꯅꯊꯣꯛꯑꯗ ꯍꯥꯏꯅꯦ ꯑꯩꯗꯤ
ꯎꯝ ꯑꯩꯁꯨ ꯀꯣ ꯑꯥ ꯌꯨꯝꯗ ꯂꯩꯔꯗꯤ ꯅꯣꯡꯁꯨ ꯁꯥꯗꯕꯅꯤꯅ ꯏꯁꯤꯡ ꯊꯥꯛꯅꯤꯉꯥꯏ ꯄꯥꯎ ꯀ ꯀꯧꯕꯅꯦ ꯑꯥ ꯃꯄꯥꯟꯗ ꯂꯩꯕ ꯀꯥꯟꯗ ꯊꯥꯛꯅꯤꯡꯉꯥꯏ ꯀꯧꯗꯦꯕ ꯑꯗꯨ ꯑꯗꯨꯝ ꯊꯥꯛꯅꯤꯡꯕꯒꯤꯀꯣ ꯍꯧꯖꯤꯛꯇꯤ ꯄꯪꯀꯧ ꯀꯧꯕꯅꯤ ꯑꯩꯁꯨ
ꯃꯤꯅ ꯂꯤꯇꯔ ꯑꯍꯨꯝ ꯐꯥꯎꯦ ꯅꯨꯃꯦ ꯅꯃꯗ ꯑꯗꯨꯣ ꯑꯗꯨꯇ ꯑ ꯑꯥꯎꯁꯨ ꯌꯥꯗꯣ ꯃꯥꯗꯦ ꯊꯀꯣ
ꯎꯝ
ꯍꯗ꯭ꯔꯦ ꯍꯦ
ꯑ
ꯑ
ꯂꯤꯇꯔ ꯑꯃꯒꯨꯝꯕꯗꯤ ꯊꯥꯏꯗꯥꯏꯗꯤ
ꯎꯝ ꯐꯁꯥꯏꯗꯕꯅꯦ ꯎꯝ ꯏꯁꯤꯡꯁꯤꯡꯗꯤ ꯊꯣꯛꯀꯗꯕꯅꯤ ꯅꯣꯏꯗꯤ ꯏꯁꯤꯡ ꯂꯩꯇꯦ ꯑꯃꯨꯛꯀꯣ ꯍꯥꯝꯃꯛ ꯍꯥꯏꯔꯗꯤ ꯑꯣꯏꯔ
ꯎꯝ
ꯩꯅꯣ ꯇꯗꯣ
ꯎꯝ ꯑꯗꯨꯅ ꯐꯤ ꯐꯠꯇꯕ ꯂꯩꯕ꯭ꯔꯥ ꯀ꯭ꯂꯤꯟ ꯇꯧꯅꯤꯡꯉꯥꯏ ꯔꯨꯝ ꯐꯠꯇꯕ ꯅꯪ ꯌꯨꯁ ꯇꯧꯗꯕ
ꯎꯝ ꯎꯝ ꯍ ꯁꯠ
ꯍꯣꯏ ꯍꯣꯏ ꯇꯥꯏ ꯇꯥꯏ
ꯂꯈ ꯔꯦ ꯏꯟꯅꯣ ꯑꯗꯨ ꯍꯥꯏꯥꯏꯁꯅꯄ ꯑꯗꯨ
ꯂꯩꯔꯤꯌꯣ ꯍꯥꯏꯌꯣ ꯑꯗꯨꯗ
ꯌꯥꯎꯗꯃ ꯃꯥꯅꯦ
ꯍ ꯎꯝ ꯁ ꯆꯣꯀꯤꯡꯡꯅꯦ
ꯎꯝ
ꯀꯗꯥꯏꯗꯒꯤ ꯂꯥꯛꯄ꯭ꯔꯥ ꯅꯪꯒꯤ ꯅꯆꯥꯅꯨꯄꯥ ꯍꯧꯖꯤꯛ ꯂꯥꯛꯄꯗꯣ
ꯃꯥ ꯃꯥꯒꯤ ꯃꯕꯨꯡꯒ ꯑꯥ ꯀꯣꯏꯕ ꯆꯠꯄ ꯃꯥꯜꯂ
ꯑ ꯑꯣ
ꯍꯥ ꯎ ꯆ ꯇ ꯏꯀꯣ
ꯎꯝ
ꯎꯝ ꯎꯝ ꯃꯥꯗꯤ ꯐꯖꯅ ꯊꯈ꯭ꯔꯦ ꯃꯥꯒꯤ ꯕꯣꯇꯣꯠ ꯠꯇꯣ ꯏ ꯊꯈꯔꯦ
ꯅꯪꯒꯤ ꯕꯇꯣꯗꯨꯔ ꯕꯇꯣ ꯑꯦꯇꯦꯠꯆ ꯇꯧꯕꯗꯨꯔꯥ
ꯎꯝ ꯅꯒꯤꯁꯕ꯭ꯔ ꯏꯅꯦ ꯑꯗꯨ ꯀꯥꯟꯗ ꯁꯊꯤꯕꯔꯒ
ꯑꯥ
ꯑꯩꯈꯣꯏꯒꯤ ꯐ꯭ꯔꯦꯟ ꯑꯃ ꯂꯩꯌꯦꯗꯅ ꯅꯍꯥꯟ ꯑꯩꯅ ꯅꯝꯕꯔ ꯄꯤꯔꯛꯄꯗꯣ ꯑꯗꯨ ꯅꯨꯄꯤ ꯀꯣ ꯇꯧꯔꯏ ꯉꯁꯤ ꯀꯣ ꯇꯧꯔꯥꯏꯔꯒ ꯎꯝ ꯃꯥꯅ ꯆꯍꯤ ꯃꯥꯒꯤ ꯏꯆꯥꯁꯦ ꯃꯆꯥꯁꯦ ꯆꯍꯤ ꯑꯅꯤ ꯁꯨꯔꯒꯀꯣ ꯆꯍꯤ ꯑꯅꯤ ꯁꯨꯒ ꯊꯥ ꯑꯃꯒꯨꯝꯕ ꯁꯨꯈ꯭ꯔꯦ ꯍꯥꯏꯕ ꯃꯥꯜꯂꯦ ꯑꯣꯔ ꯋꯤꯛ ꯑꯃꯒꯨꯝꯕ ꯑꯗꯨꯅ ꯃꯥꯁꯦ ꯆꯥꯛ ꯆꯥꯗꯕꯒꯤꯀꯣ ꯃꯤ ꯃꯌꯥꯝꯅ ꯑꯗꯨ ꯄꯤꯊꯛꯀꯅꯨ ꯄꯤꯊꯛꯀꯅꯨ ꯍꯥꯏꯕ ꯃꯥꯜꯂꯦ ꯑꯣꯔꯤꯖꯤꯅꯦꯜ ꯕꯣꯇꯣꯗꯣ ꯑꯗꯨꯒꯤ ꯃꯥꯁꯦ ꯇꯔꯥꯏ ꯑꯈꯥꯕ ꯊꯝꯔꯒ ꯀꯣ ꯇ꯭ꯔꯥꯏ ꯇꯧꯕ ꯃꯥꯜꯂꯦ ꯑꯁ ꯃꯥꯒꯤꯉꯪ ꯀꯞꯄ ꯊꯣꯡ ꯑꯁꯤ ꯀꯣꯜ ꯇꯧꯕ ꯌꯥꯗꯕꯅꯦ ꯕꯦꯛꯒ꯭ꯔꯥꯎꯟꯗꯣ ꯑꯗꯨꯒ ꯑꯩꯅ ꯑꯁ ꯑꯗꯨꯝ ꯄꯤꯊꯛꯑꯣꯗ ꯇꯨ ꯌꯌꯥꯔꯁꯇ ꯉꯜꯂꯤꯌꯦꯦ ꯃꯇꯝ ꯋꯥꯠꯂꯤꯌꯦ ꯊ꯭ꯔꯤ ꯌꯔꯁꯀꯨꯝꯕꯅꯤ ꯄꯤꯊꯛꯑꯣ ꯅꯪꯅ ꯅꯁꯥ ꯉꯝꯗꯕꯒꯨꯝꯕ ꯇꯧꯗꯣꯏꯗꯤ ꯃꯤꯅ ꯄꯤꯊꯛꯇꯕꯁꯤ ꯁꯤꯡꯁꯦ ꯃꯣꯏꯅ ꯃꯁꯥ ꯉꯝꯗꯕ ꯇꯧꯕ ꯃꯤ ꯈꯣꯏꯅꯦꯅ ꯑꯩꯅ ꯍꯥꯏꯔ ꯑꯩꯍ ꯑꯗꯨꯗꯤ ꯑꯃꯨꯛꯀ ꯄꯤꯊꯛꯁꯤꯔꯑꯣ ꯅꯨꯡ ꯁꯤꯕꯅꯜꯂꯣꯏꯗꯔꯦ ꯍꯥꯏꯔꯒꯜꯂꯤ
ꯎꯝ ꯃꯥꯁ ꯑꯗꯨ ꯑꯗꯨ ꯀꯃ ꯈꯟꯕꯗꯣ ꯀꯔꯤ ꯍꯥꯏꯁꯤꯔꯥ ꯌꯥꯝ ꯑꯌꯥ ꯑꯗꯨꯃꯥꯏꯅ ꯇꯧꯁꯤꯔꯥ ꯍꯥꯏꯕꯗꯣ ꯑꯗꯨꯃꯥꯏꯅ ꯇꯧꯒꯗꯅꯦ ꯃꯥꯁꯨ
ꯎꯝ ꯎꯝ ꯃꯥꯁꯨ ꯍꯣꯏ ꯑꯗꯨ ꯅꯨꯡꯁꯤꯁꯨ ꯅꯨꯡꯁꯤꯌꯦꯦ ꯉꯥꯡꯕ ꯃꯆꯥꯕꯨꯧꯁꯨ ꯀ ꯀꯪꯅꯒ ꯂꯩꯕꯅꯦꯕꯀꯣ ꯀ ꯀꯪꯔꯒ ꯆꯥꯛꯁꯨ ꯐꯖꯅ ꯆꯥꯗꯦ ꯍꯥꯏꯌꯦꯦ ꯑꯗꯨ ꯃꯥꯒꯤ ꯑꯗꯨ ꯇꯣꯛꯈ꯭ꯔꯗꯤ ꯀꯃꯥꯏꯅ ꯇꯧꯋꯤꯅꯤꯕ
ꯎ
ꯑꯗꯨꯒꯨꯝꯕ ꯃꯤꯕꯨꯗꯤ ꯑꯦꯠꯂꯤꯁ ꯊ꯭ꯔꯤ ꯌꯔꯁꯀꯨꯝꯕꯗꯤ ꯄꯤꯕ ꯌꯥꯏꯅ ꯅꯣꯏ
ꯅꯣꯏ ꯑ ꯀꯩꯅ ꯍꯥꯏꯁꯤꯔ ꯇꯥꯏꯃꯤꯡꯗꯣ ꯑꯃꯔꯥ ꯑꯅꯤꯔꯥꯒꯨꯝꯕ ꯄꯤꯕ ꯇꯥꯕ
ꯑꯣ
ꯊꯣꯛꯅ ꯊꯣꯛꯄꯗꯣ ꯈꯨꯗꯛꯇ ꯊꯣꯛꯈꯗꯤ ꯌꯥꯝ ꯋꯥꯒꯅꯤ ꯃꯥꯁꯨ ꯋꯥꯒꯅꯤ ꯑꯉꯥꯡꯁꯨ ꯋꯥꯅꯤ
ꯑꯣ ꯑꯉꯥꯡꯁꯨ ꯌꯥꯝ ꯋꯥꯕ ꯃꯥꯜꯂꯦ ꯃꯥꯅ ꯀꯥꯞꯄꯒꯤ ꯀꯥꯞꯄꯗꯣ ꯑꯩ ꯇꯥꯔꯒ ꯀꯣ
ꯎ
ꯑꯃꯣꯕ ꯃꯅꯦ ꯅꯅꯨꯡꯁꯤꯤꯗ
ꯎꯝ
ꯊꯥꯗꯣꯛꯇ꯭ꯔꯁꯨ ꯌꯥꯔꯤꯌꯦꯗ ꯍꯧꯖꯤꯛꯇꯤꯀꯣ
ꯎꯝ ꯉꯥꯏꯔꯁꯨ ꯌꯥꯁꯈꯤꯕꯅꯦ
ꯎꯝ ꯑꯉꯥꯡꯅ ꯑꯗꯨꯝ ꯍꯦꯜꯗꯤ ꯑꯣꯏꯔꯗꯤ ꯌꯥꯏ ꯑꯗꯨ ꯑꯣꯏꯔꯁꯨ ꯑꯉꯥꯡꯁꯦ ꯌꯥꯝꯅ ꯀꯔꯤꯅꯣ ꯊꯤꯟꯤꯟ ꯑꯣꯏꯌꯦꯕ ꯃꯥꯒꯤ ꯅꯪꯁꯤꯁꯨ ꯆꯥꯛ ꯆꯥꯗꯕꯅꯤꯅ
ꯁꯤꯁꯨꯅꯦ